ꯍꯜꯂꯣ
ꯍꯥꯎ
ꯑꯦ ꯍꯥꯎ ꯀ ꯍꯥꯏꯅꯦ
ꯑꯦ ꯀꯩ ꯍꯥꯏꯒꯦ
ꯀꯩꯁꯨ ꯍꯥꯏꯗꯤꯌꯦ
ꯀꯩꯅꯣꯃ ꯍꯥꯏꯕ ꯃꯥꯜꯂꯦ ꯑꯗꯨꯒꯤꯅꯦ ꯀꯩꯒꯤꯅꯣ ꯀꯩꯒꯤꯅꯣ ꯀꯩꯝ ꯇꯧꯗꯦ ꯏꯃꯥꯟꯅꯕꯤ ꯂꯧꯁꯜ ꯂꯨꯕꯗꯩ ꯌꯧꯔꯛꯄꯗ ꯉꯥꯏꯔꯤ ꯑꯗꯨꯏꯅꯦ ꯅꯪꯉꯣꯟꯗ ꯍꯥꯏꯔꯛꯏꯗꯣ ꯑꯗꯨꯒ ꯅꯪꯅ ꯀꯩꯅꯣ ꯇꯧꯔ ꯂꯩꯔꯝꯕ ꯃꯤꯒ ꯋꯥꯔꯤ ꯁꯥꯟꯅꯂꯦ
ꯑꯣ ꯑꯩꯗꯣ ꯏꯃꯥꯟꯅꯕꯗ ꯑꯃꯨꯛ ꯇꯧꯔꯛꯄꯅꯦꯕ ꯅꯪ ꯀꯣꯜ ꯁꯪꯗꯕꯩ ꯀꯣ ꯑꯗ ꯢꯃꯟꯗ ꯍꯥꯏꯕꯅꯦ ꯃꯥꯒꯤꯁꯨ ꯀꯣꯜ ꯇꯧꯕ ꯌꯥꯗꯦ ꯍꯥꯏꯅꯦ
ꯎꯝ
ꯈꯪꯗꯦꯗ ꯅꯨꯃꯥꯟꯅꯕꯤꯁꯤꯡꯗꯨ ꯌꯥꯝ ꯂꯥꯡꯉꯤꯅꯦ
ꯑꯧ ꯍꯥꯏꯒꯤ ꯑꯝꯇ
ꯇꯥꯟꯊꯣꯛ ꯑꯣ
ꯇꯥꯟꯊꯣꯛꯄ ꯌꯥꯗꯦ ꯑꯩꯒꯤ ꯏꯃꯥꯟꯅꯕꯤꯕꯨ ꯀꯔꯤꯒꯤ ꯇꯥꯟꯊꯣꯛ ꯇꯣꯏꯅꯣ
ꯑꯦꯛꯁꯟ ꯇꯧꯔꯣ ꯑꯗꯨꯗꯤ ꯉꯥꯡꯒꯅꯨ ꯍꯥꯏꯅ
ꯑꯦꯛꯁꯟ ꯇꯧꯒꯔꯦ ꯑꯩꯅ ꯍꯧꯖꯤꯛ
ꯎꯝ ꯀꯔꯤ ꯌꯥꯝ ꯐꯥꯎꯔꯦꯍꯦ
ꯐꯥꯎꯕꯅꯦ ꯐꯨꯅꯒꯦꯔ ꯅꯪ ꯉꯝꯒꯗ꯭ꯔꯥ ꯑꯩꯈꯣꯏꯒꯤ ꯑꯃꯗꯣ ꯅꯪ ꯈꯪꯗ꯭ꯔꯣ ꯐꯣꯇꯣꯗ ꯎꯕꯗꯣ
ꯈꯪꯉꯦ ꯈꯪꯉꯦ ꯑꯃꯗꯣ ꯈꯪꯉꯦ ꯑꯩ ꯃꯥꯗꯤ ꯌꯥꯝ ꯂꯦꯝꯕꯅꯦ
ꯃ ꯌꯥꯝ ꯂꯦꯝꯃꯦ
ꯑꯥꯎ
ꯅꯪ ꯀꯃꯥꯥꯏ ꯈꯪꯉꯤꯕ
ꯑꯩ ꯈꯪꯉꯦ ꯏꯕꯥꯅꯤ ꯍꯥꯟꯅ ꯅꯨꯡꯁꯤꯅꯔꯕꯅꯦ
ꯑꯣ ꯑꯩ ꯍꯪꯉꯨꯔꯥ ꯃꯉꯣꯟꯗ
ꯍꯪꯉꯣ ꯍꯣꯔꯦꯟ ꯍꯧꯖꯤꯛꯇꯤ ꯍꯪꯒꯅꯨ ꯃꯇꯥꯡ ꯃꯇꯝ ꯆꯥꯗꯦꯕ
ꯍꯣꯔꯦꯟ ꯑꯣꯏ ꯍꯪꯒꯦ ꯌꯥꯔꯦ
ꯎꯝ ꯕꯤꯗꯤꯌꯣ ꯀꯣꯜ ꯇꯧꯁꯤꯀꯣ ꯍꯣꯔꯦꯟ
ꯀꯔꯤꯒꯤ
ꯀꯔꯤꯒꯤꯅꯦ
ꯉꯝ ꯑꯁ ꯑꯩꯗꯤ ꯇꯜꯂꯦ ꯃꯁꯛ ꯑꯁꯦꯡꯕꯗ ꯎꯅꯗꯕ ꯃꯤꯒꯥ ꯋꯥꯔꯤ ꯑꯥ ꯕꯤꯗꯤꯑꯣ ꯀꯣꯜ ꯇꯧꯕ
ꯎꯝ ꯈꯪꯉꯦꯕ ꯅꯣꯏꯗꯤ ꯑꯉꯥꯡꯅꯤꯅ ꯆꯍꯤꯗꯤ ꯑꯁ ꯍꯥꯏꯅꯤꯡꯗ꯭ꯔꯦꯗ ꯑꯩ
ꯎꯝ ꯃꯥꯅꯦ ꯃꯥꯅꯦ ꯑꯉꯥꯡꯒꯤ ꯋꯥꯈꯜꯅꯦꯀꯣ
ꯃꯄꯥꯟꯗ ꯊꯣꯛꯑꯣ ꯅꯪ ꯀꯥꯔꯤꯔꯥ
ꯊꯣꯛꯑꯣꯏꯍꯦ ꯀꯩꯝ ꯇꯧꯔꯣꯏ ꯀꯩꯝ ꯇꯧꯔꯣꯏ ꯑꯩꯅ ꯀꯟꯅ ꯉꯥꯡꯉꯤꯁꯤꯗꯤ
ꯎꯝ ꯑꯗꯨ ꯑꯣꯏꯔꯁꯨ
ꯑꯗꯨ ꯑꯣꯏꯔꯁꯨꯗꯤ ꯀꯔꯤ ꯀꯤꯖꯥꯕ꯭ꯔꯣ
ꯏꯕꯥꯅꯤꯁꯨ ꯕ꯭ꯂꯣ ꯑꯃ ꯊꯥꯁ ꯊꯥ ꯊꯥꯁꯤꯔꯥ
ꯀꯩꯅꯣꯕ
ꯌꯨꯇꯨꯕꯔ ꯑꯣꯟꯁꯤꯔꯥ
ꯀꯩꯒꯤꯅꯣ
ꯀꯩꯒꯤꯅꯦ ꯑꯩꯁꯨ ꯃꯊꯪ ꯆꯍꯤꯗꯒꯤ ꯕ꯭ꯂꯣꯛ ꯈꯔ ꯈꯔ ꯃꯆꯥ ꯃꯆꯥ ꯅꯝ
ꯅꯝꯃꯣ ꯅꯝꯃꯣ ꯅꯝꯃꯣ ꯎꯝ ꯅꯝꯃꯣ ꯅꯝꯃꯣ ꯅꯝꯃꯥ ꯑꯣꯟ
ꯐꯥꯒꯤ ꯇꯧꯕꯅꯦꯍꯦ ꯌꯨꯇꯨꯕꯔ ꯇꯧꯔꯒ ꯀꯩ ꯀꯥꯟꯅꯕ ꯐꯪꯗꯣꯏꯅꯣ
ꯄꯩꯁꯥ ꯐꯪꯗꯣꯏꯅꯤ ꯀꯩꯅꯣ
ꯑꯩ ꯐꯪꯅꯤꯡꯗꯦ
ꯐꯪꯅꯤꯡꯗꯦ
ꯎꯝ
ꯄꯩꯁꯥ ꯄꯥꯝꯗ꯭ꯔꯣ ꯍꯥꯏꯁꯦ
ꯄꯥꯝꯗ꯭ꯔꯦ ꯑꯩꯗꯤ ꯂꯣꯏ ꯂꯪꯊꯣꯛꯈ꯭ꯔꯦ
ꯀꯩꯒꯤꯅꯣ ꯑꯩꯉꯣꯟꯗ ꯂꯪꯁꯜꯂꯛꯑꯣ ꯑꯩ ꯈꯨꯟꯒꯦ
ꯃꯉꯥ ꯑꯥ ꯂꯨꯄꯥ ꯑꯃꯥ ꯆꯞꯄꯤꯅꯦ
ꯑꯃ ꯆꯠꯄꯤꯅꯦ
ꯎꯝ ꯑꯩꯉꯣꯟꯗ ꯌꯥꯝ ꯂꯩꯕ
ꯆꯧꯉꯥ ꯆꯞꯄꯤ ꯑꯣꯏꯅ ꯄꯤꯔꯛꯑꯣ ꯀꯩꯅꯣ ꯑꯩꯉꯣꯟꯗ
ꯆꯧꯉꯥ ꯆꯥꯄꯤꯗꯤ ꯌꯥꯎꯗꯦ ꯑꯩꯉꯣꯟꯗ
ꯀꯩꯒꯤ
ꯈꯪꯗꯦ ꯌꯥꯎꯗꯦ ꯎꯝ
ꯁꯥꯏꯌꯦ ꯃꯄꯥꯟꯗ ꯑꯥ
ꯑꯣ ꯁꯦ ꯑꯩꯈꯣꯏꯗꯗꯤ ꯅꯣꯡ ꯆꯨꯒꯗ꯭ꯔꯥ ꯈꯪꯗꯦ
ꯎꯝ ꯅꯣꯏ ꯅꯪ ꯂꯧ ꯆꯠꯅꯤꯗꯥꯏꯅꯦ ꯅꯍꯥꯟ
ꯑꯁ ꯉꯔꯥꯡ ꯑꯣ ꯂꯣꯏꯔꯦ
ꯂꯣꯏꯔꯦ
ꯎꯝ ꯑꯩꯗꯤ ꯅꯨꯃꯤꯠ ꯍꯟ ꯑꯃꯥꯈꯛꯇꯅꯦꯕ ꯆꯠꯄ ꯑꯗꯨꯒ ꯂꯣꯏꯔꯦꯕ
ꯎꯝ
ꯑꯗꯥ ꯀꯗꯥꯏꯗꯒꯤ ꯋꯥꯕꯅ ꯋꯥꯕꯅ ꯑꯩꯗꯤ ꯊꯕꯛ ꯂꯩꯔꯣꯏꯅ ꯈꯟꯕꯅꯦꯕ ꯑꯁ ꯊꯕꯛꯀꯤ ꯊꯕꯛ ꯉꯥꯛꯇ ꯂꯥꯛꯑꯒ
ꯎꯝ ꯎꯝ ꯎꯝ ꯀꯅꯥ ꯀꯅꯥ ꯊꯕꯛ ꯁꯨꯒꯦ
ꯏꯃꯥꯒ ꯏꯆꯦꯒ ꯑꯩꯈꯣꯏ ꯑꯃꯥ ꯏꯌꯥꯝꯕꯒ
ꯎꯝ
ꯂꯧꯖꯨ ꯈꯣꯏꯌꯦ ꯀꯔꯤ ꯍꯥꯏꯁꯤꯔꯥ ꯑꯥ ꯎꯀꯥꯏ ꯎꯀꯥꯏ ꯅꯝꯕ ꯍꯥꯏꯕ꯭ꯔ ꯀꯥꯃ ꯑꯃꯥꯏ ꯍꯥꯏꯅꯦ ꯑꯣ ꯑꯗꯨ ꯇꯥꯛꯀꯦ ꯇꯥꯛꯀꯦ ꯇꯥꯛꯑꯦ ꯑꯗꯨꯒ ꯀꯔꯤ ꯀꯩꯅ ꯐꯧꯁꯨ ꯍꯨꯜꯂꯦꯕ
ꯎꯝ ꯆꯤꯡꯗ꯭ꯔꯣꯟ ꯆꯤꯡꯗꯥꯔꯣ ꯅꯣꯏ ꯂꯧꯕꯨꯛꯇꯣ
ꯆꯤꯡꯗ ꯅꯠꯇꯦ
ꯀꯗꯥꯏꯗ ꯇꯝꯄꯥꯛꯇ ꯍꯨꯝꯎꯝ
ꯂꯧꯁꯨ ꯆꯥꯎꯗꯦꯗ ꯑꯁ ꯑꯥ ꯀꯧꯕꯨꯨꯇꯥ ꯍꯥꯏꯕ꯭ꯔꯥ ꯑꯗꯨ ꯑꯗꯨꯁꯨ ꯈꯣꯏꯕ ꯌꯥꯗꯦꯕ ꯀꯩ ꯍꯥꯏꯁꯤꯔꯥ ꯏꯁꯤꯡꯗꯣ ꯏꯁꯤꯡꯗꯣ ꯌꯥꯝꯗꯕꯩꯀꯣ ꯑꯗꯣ ꯍꯥꯟꯅꯗꯤ ꯏꯁꯤꯡ ꯌꯥꯝꯕꯅꯦꯕ ꯃꯣꯏꯅ ꯏꯁꯤꯡ ꯈꯔ ꯊꯥꯗꯛ ꯔꯣ ꯍꯥꯏꯕꯒꯤ ꯊꯥꯗꯠꯈ꯭ꯔꯕ ꯑꯗꯨ ꯄꯥ ꯌꯥꯗꯕ ꯑꯃꯨꯛꯀ ꯊꯧꯕ ꯌꯥꯗ꯭ꯔꯦꯕ
ꯎꯝ
ꯍꯨꯟꯒ꯭ꯔꯦ
ꯄꯦꯕ ꯍꯥꯥ
ꯐꯧ ꯍꯨꯟꯒ꯭ꯔꯕꯕꯥ
ꯍꯥꯏꯕꯗꯤ ꯑꯥꯎ ꯐꯧ ꯍꯨꯟꯒ꯭ꯔꯕꯣ ꯍꯥꯏꯕ꯭ꯔꯣ
ꯑꯥ
ꯍꯨꯟꯈ꯭ꯔꯦ ꯑꯗꯨ ꯅꯨꯃꯤꯠꯇꯅ ꯑꯧ ꯑꯗꯨ ꯅꯨꯃꯤꯠꯇꯨꯅ ꯍꯨꯟꯈ꯭ꯔꯦ ꯍꯦꯛ ꯂꯣꯏꯕꯒ ꯑꯗꯨꯝ ꯑꯁ ꯉꯥꯏꯍꯥꯛꯇꯤ ꯁꯟ ꯁꯥꯕꯅꯤ ꯍꯦ
ꯅꯪꯖꯦ
ꯑꯥꯎ ꯏꯃꯥ ꯑꯃꯒ ꯑꯧ ꯆꯦꯜꯂꯒ ꯆꯤꯡꯕ ꯑꯗꯨ ꯁꯤꯒꯦ ꯇꯧꯋꯤꯍꯦ ꯇꯞ ꯇꯞ ꯆꯤꯡ ꯆꯤꯡꯉꯁꯨ ꯌꯥꯕꯅꯦꯕ
ꯎꯝ ꯊꯕꯛ ꯁꯨꯕꯒꯌꯥꯝ ꯍꯩꯀꯣ
ꯍꯩꯗꯦ ꯏꯌꯨꯝ ꯖꯅꯤꯡꯕꯒꯤ ꯇꯥꯎꯅꯦ ꯂꯣꯏꯔꯝꯗ꯭ꯔꯗꯤ ꯆꯠꯄ ꯌꯥꯔꯣꯏꯕ ꯑꯗꯨꯒꯤ ꯂꯣꯏꯅꯕ ꯑꯗꯨꯝ ꯇꯧꯅꯤ
ꯑꯁ ꯅꯨꯡꯁꯥꯗ ꯊꯕꯛꯁꯨ ꯅꯨꯡꯁꯥ ꯁꯥꯗꯕ꯭ꯔꯥ ꯑꯗꯨ ꯅꯨꯃꯤꯠꯇ ꯂꯧ ꯆꯠꯄ ꯅꯨꯃꯤꯠꯇ
ꯅꯨꯡꯁꯥꯗꯤ ꯀꯟꯅ ꯁꯥꯗꯦꯗꯅ ꯅꯣꯡ ꯑꯗꯨꯝ ꯃꯪꯉꯦ ꯑꯗꯨꯒ ꯅꯣꯡ ꯈꯔ ꯆꯨꯋꯦ
ꯎꯝ ꯑꯗꯨ ꯐꯔꯕꯅꯦ
ꯈꯪꯗ꯭ꯔꯦ
ꯎꯝ ꯈꯪꯉꯣꯍꯦ
ꯑ ꯅꯪ ꯉꯥꯡꯉꯣ ꯑꯩ ꯐꯨꯟꯒꯦ ꯇꯧꯔꯛꯑꯦ
ꯅꯁꯛꯇꯨꯒ ꯅꯣꯏ ꯆꯦꯗꯤ ꯌꯨꯝ ꯄꯥꯟꯈ꯭ꯔꯕꯣ
ꯎꯗ꯭ꯔꯒ ꯇꯠ
ꯑꯩ ꯐꯣꯇꯣꯗ ꯎꯌꯦꯅꯦ ꯅꯪꯒꯤ
ꯑꯩ ꯅꯠꯇꯦꯗꯣ ꯢꯅꯥꯎ ꯅꯨꯄꯥꯅꯦ
ꯎꯝ ꯑꯁ ꯇꯜꯂꯦ ꯑꯩ ꯅꯪꯁꯦ ꯋꯥꯔꯤ ꯁꯥꯟꯅꯕ ꯀꯤꯖꯔꯦ
ꯎꯝ ꯀꯤꯒꯗꯕꯅꯦ
ꯀꯤꯌꯦ
ꯀꯤꯗ꯭ꯔꯗꯤ ꯑꯩꯗꯤ ꯁꯛ ꯊꯤꯕꯅꯦ
ꯐꯖꯕ ꯊꯤꯕꯩ ꯅꯠꯇꯦꯗ
ꯑꯗꯨꯗꯤ ꯀꯔꯤꯔ
ꯑꯦ ꯅꯪꯅ ꯍꯥꯏꯗꯣ ꯅꯪꯅ ꯅꯆꯤꯟꯊꯤꯔꯤꯗꯣ ꯀꯩꯒꯤꯅꯣ ꯅꯅꯥꯎ ꯅꯨꯄꯥꯅꯤ ꯈꯪ ꯍꯥ
ꯌꯥꯔꯦꯗ
ꯌꯥꯔꯦ ꯑꯣꯏꯗꯕꯇ ꯋꯥ ꯉꯥꯡꯒꯅꯣ ꯐꯖꯅ ꯁꯥꯟꯅꯧ ꯋꯥꯔꯤ ꯁꯥꯟꯅꯕꯗ
ꯑꯦ ꯑꯦ ꯅꯪ ꯁꯥꯟꯅꯔꯛꯑꯣ ꯍꯧꯖꯤꯛ ꯉꯥꯡꯑꯣ ꯅ
ꯑꯩꯅ ꯍꯪꯉꯤꯁꯤ ꯅꯣꯏꯒꯤ ꯆꯦꯗꯣ ꯌꯨꯝ ꯄꯥꯟꯈ꯭ꯔꯕꯅ ꯅꯣꯏ ꯆꯤꯆꯦ ꯑꯅꯤꯗꯣ
ꯄꯥꯟꯗ꯭ꯔꯤ ꯄꯥꯟꯗ꯭ꯔꯤ
ꯑꯝꯇ ꯄꯥꯟꯗ꯭ꯔꯤꯕꯣ
ꯑꯥꯎ
ꯑꯩꯒ ꯆꯍꯤ ꯃꯥꯟꯅꯕ ꯌꯥꯎꯕ꯭ꯔꯥ
ꯑ ꯅꯉꯣꯟꯗꯒꯤ ꯍꯟꯂꯤꯗ
ꯎꯝ ꯑꯅꯤꯃꯛ
ꯎꯝ ꯑꯃꯗꯤ ꯍꯟꯗꯕ ꯃꯥꯟꯂꯦ ꯑꯃ ꯗꯨꯗꯤ ꯇ꯭ꯋꯦꯟꯇꯤ ꯐꯣꯔꯥ ꯇ꯭ꯋꯦꯟꯇꯤ ꯐꯥꯏꯕꯔꯥ ꯈꯪꯗꯦꯗ ꯑꯗꯨꯝ ꯁꯨꯔꯝꯒꯅꯤ
ꯈꯪꯗꯦ ꯇ꯭ꯋꯦꯟꯇꯤ ꯊ꯭ꯔꯤ ꯇ꯭ꯋꯦꯟꯇꯤ ꯐꯣꯔ ꯇ꯭ꯋꯦꯟꯇꯤ ꯐꯥꯢꯞ ꯌꯧꯔꯝꯒꯅꯤ
ꯀꯩꯀꯩ ꯇꯧꯔꯤꯒꯦ
ꯀꯩꯁꯨ ꯇꯧꯗꯦꯗ ꯏꯆꯦ ꯑꯃꯅ ꯇꯨꯏꯁꯟ ꯄꯤꯕꯀꯣ ꯉꯍꯥꯁꯤꯡꯒꯤ ꯑꯗꯨꯒ ꯐꯤ ꯇꯨꯕꯗꯣ ꯑꯗꯨ ꯈꯔ ꯇꯝ ꯁꯤ ꯈꯇꯅꯤ
ꯎꯝ
ꯏꯆꯦ ꯑꯃꯗꯤ ꯇꯧꯗꯦꯁ
ꯎꯝ
ꯗꯨꯝꯗ ꯌꯨꯝ ꯌꯨꯝ ꯂꯩꯗ ꯌꯨꯝ ꯗꯨꯝ ꯂꯩꯗ
ꯎꯝ ꯅꯨꯡꯉꯥꯏꯔꯝꯒꯅꯤ ꯌꯨꯝꯗ ꯂꯩꯕ
ꯑꯁ ꯑꯧ ꯅꯨꯡꯉꯥꯏꯕꯅꯦ
ꯅꯣꯏꯗꯤ ꯆꯤꯟ ꯅꯥꯎ ꯀꯌꯥ ꯁꯨꯏ
ꯑꯍꯨꯝ ꯑꯩꯅ ꯑ ꯑꯩꯅꯅꯦ ꯑꯍꯟꯅꯦꯕ
ꯎꯝ
ꯑꯩꯒꯤ ꯃꯈꯥꯗ ꯅꯨꯄꯥ ꯑꯅꯤ ꯂꯩ ꯏꯄ꯭ꯋꯥꯅꯨꯄꯥ ꯑꯅꯤ
ꯎꯝ ꯌꯥꯝ ꯐꯩꯅꯦ
ꯎꯝ ꯑꯩꯅ ꯕꯤꯛ ꯁꯤꯁꯇꯔ ꯑꯩꯅ ꯃꯆꯦ
ꯑꯗꯨ ꯑꯣꯏꯔꯁꯨ
ꯃꯥꯟꯅꯦ
ꯌꯥꯝ ꯐꯩ ꯌꯥꯝ ꯐꯩ ꯒ꯭ꯌꯥꯟ ꯇꯥꯕ ꯃꯥꯜꯂꯤꯀꯣ
ꯎꯝ ꯒ꯭ꯌꯥꯟ ꯇꯥꯕ ꯇꯥꯕ ꯍꯥꯏꯗꯣ ꯑꯩꯈꯣꯏ ꯁꯤꯅꯤꯅꯦ
ꯑꯍꯝ ꯑꯍꯥ
ꯑꯃꯗꯤ ꯅꯪꯒꯕꯨ ꯃꯥꯟꯅꯩꯅꯦ ꯑꯩꯒꯤ ꯑꯩꯒꯤ ꯏꯄꯥ ꯅꯨꯄꯥ ꯂꯥꯁꯇꯣ
ꯏꯄ꯭ꯋꯥ ꯍꯥꯏꯕ ꯏꯄ꯭ꯋꯥ ꯍꯥꯏꯕ꯭ꯔꯥ
ꯎ ꯏꯄ꯭ꯋꯥ ꯎꯝ ꯏꯄ꯭ꯋꯥ ꯅꯨꯄꯥ
ꯑꯗꯨ ꯒ꯭ꯔꯤ ꯍꯥꯏꯕ꯭ꯔꯥ ꯏꯅꯥꯎꯅꯨꯄꯥ ꯍꯥꯏꯕ꯭ꯔꯥ
ꯏꯄ꯭ꯋꯥ ꯅꯨꯄꯥ ꯍꯥꯏꯁꯤꯗꯤ ꯑꯩꯒꯤ ꯌꯪꯒꯔ ꯕ꯭ꯔꯥꯗꯔ
ꯑꯣ ꯅꯣꯏꯒꯤ ꯂꯣꯟꯁꯤ ꯌꯥꯝ ꯂꯩꯗ ꯑꯩ ꯀꯣꯜ ꯇꯧꯕꯗ
ꯎꯝ
ꯇꯥꯗꯕꯅꯦ ꯍꯥꯟꯅꯗꯤ ꯑꯗꯨꯒꯨꯝꯕ
ꯎꯝ
ꯖꯥꯠ ꯖꯥꯠꯅꯦ
ꯎꯝ
ꯑꯩꯈꯣꯢꯒꯤ ꯂꯣꯟꯁꯨ ꯈ꯭ꯔ ꯈ꯭ꯔ ꯍꯩꯌꯨꯀꯣ
ꯀꯃꯥꯏ ꯍꯩꯗꯣꯏꯅꯣ
ꯇꯝꯕꯤꯒꯦ ꯍꯣꯔꯦꯟ
ꯎꯝ
ꯐꯥꯒꯤ ꯇꯧꯕꯅꯤꯗ
ꯇꯥꯝꯃꯣꯅꯦ
ꯎꯝ ꯅꯪ ꯅ ꯇꯝꯕꯤꯌꯣ ꯍꯥꯏꯔꯒꯗꯤ ꯇꯝꯕꯤꯔ ꯂꯣꯢꯔꯦꯗꯅ
ꯇꯃꯣꯅꯦ ꯇꯃꯣꯅꯦ
ꯍꯧꯖꯤꯛꯇꯤ ꯌꯥꯗꯦ ꯑꯩ ꯍꯣꯔꯦꯟ ꯇꯧꯔꯛꯀꯦ ꯍꯟꯗꯛ ꯃꯔꯛ ꯑꯩ ꯅꯨꯡꯉꯥꯏꯇꯦꯕ
ꯀꯩꯗꯧꯔꯕ ꯅꯨꯄꯤꯅ ꯊꯤꯅ ꯆꯩꯔꯛꯏꯔꯣ
ꯀꯗꯥꯏꯗꯒꯤ ꯅꯨꯄꯤ ꯀꯥꯏ
ꯀꯩꯒꯤꯅꯣ ꯍꯥꯏꯁꯦ
ꯆꯥꯛ ꯆꯥꯕ ꯌꯥꯗꯦꯕ
ꯆꯥꯛ ꯆꯥꯛꯆꯥꯕ ꯌꯥꯗꯦ
ꯎꯝ ꯅꯣꯏ ꯅꯃꯥꯟꯅꯕꯤꯗꯣ ꯀꯥꯞꯄꯤꯔꯣ ꯀꯔꯤꯔꯣ
ꯀꯞꯇꯦ ꯀꯞꯇꯦ
ꯌꯥꯝ ꯐꯩ ꯑꯗꯨꯗꯤ ꯑꯣ ꯃꯥꯏ ꯈꯨꯨꯟꯗꯣꯛꯁꯤꯗꯤ ꯀꯞꯄꯒ ꯆꯞ ꯃꯥꯟꯅꯩꯌꯦ
ꯎꯝ ꯎꯝ
ꯍꯣꯔꯦꯟꯁꯨ ꯅꯪꯅ ꯍꯤꯟꯖꯥꯡ ꯊꯣꯡꯒꯗ꯭ꯔꯣ
ꯊꯣꯡꯕ ꯌꯥꯏ ꯀꯩꯗꯧꯔꯒꯦ ꯅꯪ ꯆꯥ ꯂꯥꯛꯀꯦ ꯍꯥꯏꯔ ꯍꯨꯝ
ꯅꯃꯥꯟꯅꯕꯤ ꯅꯤꯗꯤ
ꯏꯃꯥꯟꯅꯕꯤ ꯑꯅꯤꯗꯣ ꯂꯩꯃꯤꯟꯅꯗꯤꯌꯦ ꯑꯃꯈꯛꯇꯪ ꯂꯩꯃꯤꯟꯅꯩꯌꯦ
ꯌꯥꯏ ꯌꯥꯏ ꯑꯃ ꯂꯦꯝꯃꯦ ꯍꯥꯏꯗ꯭ꯔꯣ ꯑꯗꯨ ꯑꯗꯨꯗꯤ ꯅꯠꯇꯕ
ꯑꯗꯨ ꯅꯠꯇꯕ ꯑꯗꯨꯅ ꯌꯨꯝꯗ ꯂꯩꯌꯦꯕꯀꯣ ꯁꯝ ꯇꯦꯟꯅ ꯀꯛꯄꯤꯗꯣ ꯑꯗꯨꯅ ꯃꯌꯨꯝꯗ ꯂꯩꯕ ꯃꯥꯁꯨ ꯂꯥꯛꯑꯦ ꯍꯧꯖꯤꯛ ꯂꯩꯑꯦ ꯑꯩꯈꯣꯏ ꯔꯨꯝꯗ ꯑꯩꯈꯣꯏ ꯀ꯭ꯂꯥꯁ ꯆꯠꯁꯦ ꯀ꯭ꯂꯥꯁꯇꯣ ꯑꯃꯗꯤ ꯂꯩꯌꯦꯕ ꯑꯗꯣ ꯇꯧꯒꯗ꯭ꯔꯥ ꯇꯧꯔꯣꯏꯗ꯭ꯔꯥ ꯈꯪꯗꯦ ꯑꯍꯨꯝ ꯂꯩꯕ ꯑꯅꯤꯃꯥꯗꯤ ꯂꯣꯏ ꯑ ꯀꯦꯟꯁꯦꯜ ꯇꯧꯔꯦ ꯇꯧꯔꯔꯣꯏ ꯍꯥꯏꯔꯛꯑꯦ ꯑꯃꯁꯦ ꯇꯧꯗꯣꯏꯔꯥ ꯇꯧꯔꯣꯏꯗꯣꯏꯔꯥ ꯈꯪꯗꯦ꯫ ꯅꯪ ꯄꯣꯂꯤꯁ ꯏꯔꯝꯃꫭ ꯑꯗꯨꯒꯤꯅꯤꯗ ꯂꯩꯔꯣ ꯍꯥꯏꯔꯣ ꯆꯠꯇꯕꯤꯗ
ꯑꯧ ꯂꯩꯈ꯭ꯔꯣ
ꯀꯩꯒꯤꯅꯣ ꯍꯥꯏꯁꯤꯕꯣ
ꯈꯪꯗꯦ ꯑꯩꯁꯨ
ꯈꯪꯉꯨꯍꯦ
ꯈꯪꯗꯦ
ꯈꯪꯕ ꯇꯝꯃꯣ ꯈꯪꯕ ꯇꯝꯒꯗꯕꯅꯤ ꯀꯩꯅꯣ ꯃꯤꯁ ꯃꯆꯥ ꯑꫭꯏꯅ ꯎꯝ ꯅꯨꯄꯤ ꯍꯩꯒꯗꯕꯅꯤ ꯀꯩꯅꯣ ꯑꯩ ꯑꯩ ꯆꯥꯛ ꯆꯥꯕ ꯌꯥꯗ꯭ꯔꯦ ꯍꯥꯏꯔꯝꯗꯥꯏ ꯍꯧꯖꯤꯛ ꯈꯛꯇꯪ
ꯌꯥꯗ꯭ꯔꯦ ꯍꯧꯖꯤꯛ ꯑꯃꯨꯛ ꯂꯥꯝꯃꯦ
ꯎꯝ꯫
ꯉꯥꯟꯅ ꯆꯥꯕꯩꯀꯣ ꯑꯩꯈꯣꯏꯗꯤ
ꯎꯝ ꯅꯪꯒꯤ ꯁꯤ ꯇꯧꯒꯗꯕ ꯀꯌꯥꯝ ꯋꯥꯠꯂꯤꯒꯦ
ꯁꯤꯔꯣ
ꯎꯝ꯫
ꯈꯔ ꯋꯥꯠꯂꯤꯗ
ꯀꯌꯥꯝꯅ
ꯔꯨꯛ ꯇꯔꯨꯛ ꯇꯔꯦꯠꯔ ꯂꯩꯔꯝꯒꯅꯤ ꯑꯦ ꯇꯔꯨꯛ ꯇꯔꯦꯠ ꯁꯨꯔꯝꯃꯣꯏ ꯃꯔꯤꯔꯥ ꯑꯗꯨꯝ ꯉꯩ ꯂꯩꯔꯝꯒꯅꯤ
ꯑꯣ ꯑꯣ ꯑꯣ ꯑꯣ ꯑꯃ ꯑꯗꯨꯗꯤ ꯁꯤꯅ ꯂꯣꯏꯔꯕꯣ ꯑꯗꯨꯅ
ꯎꯝ꯫
ꯎꯝ꯫
ꯅꯉꯣꯟꯗ ꯑꯗꯨꯝ ꯇꯧꯔꯒꯦ ꯀꯩꯅꯣ
ꯇꯧꯔꯛꯑꯣꯅꯦ ꯇꯧꯔꯛꯑꯣꯅꯦ ꯀꯅꯥꯅ ꯇꯧꯔꯛꯀꯅꯣ ꯍꯥꯏꯈ꯭ꯔꯥꯒꯦ ꯅꯪꯉꯣꯟꯗ
ꯅꯪ ꯍꯥꯏꯅꯤꯡꯕ ꯃꯥꯟꯕ
ꯎꯝ꯫ ꯍꯥꯏꯅꯤꯡꯗꯦ ꯀꯩꯒꯤ ꯍꯥꯏꯅꯤꯡꯗꯣꯏꯅꯣ
ꯍꯥꯏꯅꯤꯡꯉꯥꯁꯨ ꯍꯥꯏꯒꯅꯨꯀꯣ
ꯍꯣꯏ ꯍꯣꯏ ꯍꯥꯏꯔꯣꯏ ꯍꯥꯏꯔꯣꯢ
ꯐꯥꯒꯤ ꯇꯧꯕꯅꯤ ꯐꯥꯒꯤ ꯇꯧꯕꯅꯤ ꯍꯥꯏꯌꯨ ꯍꯥꯏꯌꯣ
ꯎꯝ꯫
ꯅꯪꯒꯤ ꯐꯥꯒꯤ ꯃꯌꯥꯝꯁꯦ ꯑꯩꯗꯤ ꯀꯣꯛ ꯉꯥꯎꯔꯦꯀꯣ